ꯑ ꯑꯩꯁꯦ ꯀꯩꯅꯣ ꯇꯧꯕꯅꯦ ꯅꯪ ꯄꯥꯎ ꯇꯥꯔꯝ ꯇ꯭ꯔꯗꯤ ꯈꯪꯗꯦꯕꯀꯣ
ꯎꯝ
ꯑꯥ ꯑꯩꯈꯣꯏ ꯃꯈꯥ ꯊꯪꯕꯒꯤꯗ ꯏꯅꯦ ꯑꯃ ꯂꯩꯇ꯭ꯔꯣ
ꯎꯝ
ꯑꯗꯨ ꯏꯅꯦꯗꯨꯒꯤ ꯃꯆꯥꯅꯨꯄꯤꯗꯣ ꯉꯔꯥꯡ ꯆꯦꯟꯒ꯭ꯔꯦꯅ ꯇꯧꯗꯅ ꯑꯥ ꯍꯧꯖꯤꯡ
ꯀꯔꯝꯕ ꯃꯃꯤꯡꯗꯣ
ꯇꯣꯝꯕꯤꯗꯣ
ꯃꯃꯤꯡꯗꯤ
ꯑꯁ ꯃꯥꯏ ꯃꯃꯤꯡꯗꯣ ꯑꯥ
ꯍꯣꯏ ꯅꯣꯏ ꯑꯣ ꯑꯥ ꯑꯥ ꯑꯥ
ꯀꯥꯎꯒ꯭ꯔꯦ ꯑꯩ ꯍꯥꯏꯗꯤ ꯃꯣꯏ ꯃꯆꯤꯟ ꯃꯅꯥꯎ ꯌꯥꯝꯕꯅꯤꯅ ꯀꯣ ꯎꯝ ꯀꯩꯅꯣꯗ ꯆꯦꯜꯂꯦ ꯍꯥꯏꯌꯦ ꯑꯁꯨꯝ ꯃꯈꯥꯔꯣꯝ ꯃꯈꯥꯔꯣꯝꯗꯅꯦ ꯍꯥꯏꯌꯦꯕꯀꯣ ꯑ ꯀꯛ ꯀꯩꯅꯣꯔꯣꯝꯗ ꯃꯥꯜꯂꯦ ꯑꯥ ꯑꯁꯨꯝ ꯈꯨꯅꯧꯔꯣꯝꯗꯒ ꯃꯥꯜꯂꯦꯕ ꯈꯨꯅꯧꯑꯝꯅꯤ ꯈꯔ ꯆꯪꯖꯤꯜꯂ ꯂꯩ ꯍꯥꯏꯌꯦꯕ ꯑꯣ ꯑꯗꯨꯒꯤ ꯉꯁꯥꯏ ꯃꯣꯏꯗꯣ ꯃꯥꯅꯦ ꯃꯥꯅꯦ ꯑꯣ ꯑꯗꯨꯗꯨꯒꯤ ꯄꯥꯎ ꯍꯟꯕꯗꯣ ꯉꯥꯛꯍꯥꯇꯪ ꯌꯥꯎꯕꯤꯌꯣꯅ ꯑꯩꯁꯦ ꯆꯠꯂꯨꯕꯅꯦꯕ
ꯑꯣ ꯑꯣ
ꯃꯣꯏꯗꯣ
ꯀꯔꯤ ꯀꯔꯤꯗꯤ ꯍꯥꯏꯅꯒ꯭ꯔꯒꯦ ꯃꯣꯏꯒꯤꯗꯨꯕꯣ
ꯁꯨꯃꯥꯏꯅ ꯇꯧꯔꯦ ꯑꯉꯥꯡꯁꯨ ꯑꯣꯏꯃꯤꯅ ꯃꯣꯏꯁꯦ ꯁꯨꯝ ꯀꯩ ꯍꯥꯏꯅꯤ ꯁꯥꯎꯅꯤꯡꯕ ꯀꯩꯗꯧꯕ ꯈꯪꯗꯦ ꯂꯨꯍꯣꯡ ꯈꯣꯡꯗꯣꯡꯕꯗꯣ ꯑꯗꯨꯗꯤ ꯇꯧꯔꯔꯣꯏ ꯑꯥ ꯍꯌꯦꯡꯁꯦ ꯍꯦꯛꯇ ꯑꯥ ꯈꯨꯗꯛꯇ ꯍꯣꯡꯗꯣꯛꯄꯤꯗꯣ
ꯎꯝ ꯅꯠꯇꯦ ꯀꯔꯤꯅꯣ ꯂꯨꯍꯣꯡ ꯈꯨꯨꯗꯣꯡꯕ ꯇꯧꯔꯔꯣꯏ ꯍꯥꯏꯔꯒ ꯂꯨꯍꯣꯡꯕ ꯍꯥꯏꯁꯤꯕꯨ ꯀꯩꯅ ꯀꯠꯊꯣꯛ
ꯍꯣꯏ ꯍꯣꯏ ꯍꯣꯏ ꯍꯣꯏ ꯀꯥꯏꯅꯥ ꯀꯥꯊꯣꯛꯄꯗꯣ ꯑꯗꯨꯗꯣ ꯑꯗꯨ ꯑꯣꯢꯅ ꯇꯧꯔꯅꯦꯅ ꯍꯥꯏꯕ ꯍꯌꯦꯡꯁꯦ ꯑꯥ ꯆꯠꯅꯕꯤꯒꯤ ꯇꯧꯗ ꯌꯥꯗꯕ ꯈꯔ ꯃꯣꯏꯒꯤ ꯂꯩꯕ ꯖꯤꯡꯗꯣ ꯑꯗꯨꯗꯣ ꯇꯧꯔꯒ ꯀꯩꯅꯥ ꯑꯣꯏꯅ ꯀꯠ ꯊꯣꯛꯑꯅꯦꯅ ꯍꯥꯏꯕꯒꯤ ꯋꯥꯔꯤꯗꯣ ꯈꯔ ꯇꯥꯊꯣꯛ ꯇꯥꯁꯤꯟ ꯇꯧꯅꯔꯨꯅꯦ ꯑꯁ ꯃꯄꯥ ꯃꯄꯥꯗꯨꯁꯨꯅꯦ ꯁꯥꯎꯕꯗ ꯌꯥꯗ꯭ꯔꯦ ꯍꯥꯏꯗꯤ ꯑꯉꯥꯡ ꯑꯣꯏꯕꯅꯤꯅꯀꯣ ꯑꯗꯨꯗꯨꯒꯤ ꯑ ꯑꯗꯣ ꯀꯩꯅꯣ ꯇꯧꯋꯦ ꯎꯝ ꯑꯗꯨ ꯄꯥꯎꯗꯣ ꯅꯪ ꯇꯥꯗ꯭ꯔꯤꯕꯣ
ꯇꯥꯗ꯭ꯔꯤꯌꯦ ꯑꯩꯗꯤ ꯅꯪꯅ ꯍꯧꯖꯤꯛꯇ ꯍꯥꯏꯔ ꯇꯥꯔꯤꯁꯤꯅꯦ
ꯑꯣ ꯑꯩꯁꯨ ꯈꯪꯗꯦ ꯃꯣꯏ ꯃꯃꯥꯅ ꯍꯥꯏꯕ ꯂꯥꯛꯄ ꯀꯥꯟꯗ ꯈꯪꯕꯅꯦꯕꯀꯣ ꯄꯥꯎꯍꯟꯕ ꯂꯥꯛꯄꯒꯤ ꯋꯥꯔꯤ ꯁꯥꯗꯣꯛ ꯁꯥꯖꯤꯟ ꯑꯃ ꯑꯃ ꯇꯧꯕ ꯈꯣꯠꯄꯅ ꯑꯗꯨ ꯇꯧꯕꯗꯣ
ꯑꯥ
ꯒꯤ ꯌꯥꯎꯕ ꯆꯠꯂꯨꯕꯅꯦ ꯑꯗꯣ ꯑꯗꯨꯃꯥꯏꯅ ꯇꯧꯅꯦꯗꯤ ꯍꯥꯏꯌꯦ ꯑꯗꯣ
ꯑꯗꯣ ꯅꯨꯄꯥꯗꯨꯅ ꯀꯔꯤ ꯇꯧꯋ ꯍꯥꯏꯒꯦ ꯑꯉꯥꯡ ꯃꯁꯦꯝꯂꯣ ꯀꯃꯥꯏꯅ ꯇꯧ ꯅꯨꯄꯥꯗꯨꯅ ꯍꯟꯕ꯭ꯔꯣ ꯀꯃꯥꯏꯅ ꯇꯧꯖꯥꯅꯣꯅꯦ
ꯍꯧꯖꯤꯛ ꯅꯨꯄꯥ ꯃꯆꯥꯗꯨꯗꯤ ꯍꯧꯖꯤꯛꯀꯤ ꯑꯉꯥꯡꯗꯨꯗꯒꯤ ꯈꯔ ꯍꯟꯕ ꯃꯥꯜꯂꯦ
ꯑꯥ ꯊꯕꯛ ꯏꯈꯥꯡꯒꯗꯤ ꯇꯧꯔꯕ
ꯁꯔꯀꯥꯔꯒꯤ
ꯎꯝ ꯑꯗꯨꯗꯤ ꯀꯩꯒꯤꯅꯣ ꯑꯗꯨꯗꯤ ꯐꯖꯅ ꯍꯌꯦꯡ ꯍꯌꯦꯡ ꯃꯆꯥꯅꯨꯄꯤꯗꯨꯅꯁꯨ ꯁꯤꯗ꯭ꯔꯤ ꯐꯥꯎꯕ ꯑꯗꯨꯝ ꯂꯩꯔꯗꯕ ꯃꯐꯝꯅꯤ ꯍꯔꯥꯎ ꯍꯔꯥꯎꯅꯅ ꯇꯧꯕꯤꯒꯦ ꯍꯥꯏꯗꯕꯤ ꯍꯥꯏꯗꯤ ꯑꯉꯥꯡꯗꯣ ꯅꯨꯄꯥ ꯃꯆꯥꯗꯨꯁꯨ ꯊꯕꯛ ꯏꯤꯟꯈꯥꯡ ꯑꯃ ꯇꯧꯔꯦ ꯁꯨ ꯍꯥꯏꯔꯤꯕꯅꯤꯅ ꯍꯥꯏꯗꯤ ꯑꯗꯨꯝ ꯍꯔꯥꯎ ꯍꯔꯥꯎ ꯂꯧꯈꯠꯄꯤꯕ ꯌꯥꯏ ꯍꯥꯏꯕ ꯀꯩ ꯈꯂꯤꯖꯥꯠꯅꯣ ꯃꯣꯏ ꯏꯃꯨꯡꯗꯨꯅ
ꯑꯁ ꯈꯪꯗꯦ ꯃꯄꯥꯗꯨꯅ ꯃꯆꯥꯅꯨꯄꯤꯗꯣ ꯃꯥꯗꯣ ꯍꯥꯏꯗꯤ ꯊꯕꯛ ꯑꯃ ꯇꯧꯍꯟꯕ ꯄꯥꯝꯕ ꯖꯥꯠꯅꯤ ꯑꯗꯨꯗ ꯃꯣꯏ ꯍꯥꯏꯗꯤ ꯑꯥ ꯀꯔꯤ ꯀꯔꯤ ꯍꯥꯏꯗꯤ ꯃꯥꯅꯥ ꯏꯍꯥꯟ ꯍꯥꯟꯕꯅꯤꯗꯅ ꯃꯣꯏ ꯏꯃꯨꯡꯗ ꯊꯣꯛꯏꯁꯦ ꯃꯆꯦꯈꯩ ꯃꯌꯥꯝꯕꯈꯩꯗꯤ ꯑꯝꯇ ꯇꯩꯗ꯭ꯔꯤ ꯑꯗꯨꯅ ꯅ ꯀꯔꯤ ꯀꯔꯤ ꯀꯔꯤ ꯆꯠꯅꯕ ꯈꯣꯠꯅꯕ ꯀꯔꯤ ꯀꯔꯤ ꯂꯥꯏꯒꯤ ꯇꯤꯟꯒꯤ ꯃꯣꯏ ꯆꯠꯅ ꯇꯊꯥꯞꯇꯣ ꯈꯪꯗꯕꯅꯤꯅ ꯑꯍꯟ ꯑꯣꯏꯕ ꯑꯩꯈꯣꯏꯅ ꯍꯥꯏꯔꯣ ꯂꯥꯛꯑꯣ ꯍꯥꯏꯕꯗꯤ ꯇꯥꯛꯄꯤꯅꯕ ꯈꯣꯠꯅꯕꯅ ꯍꯣꯔꯦꯟ ꯅꯨꯡꯗꯥꯡ ꯋꯥꯏꯔꯝꯁꯦ
ꯎꯝ
ꯁꯤꯗ ꯉꯍꯥꯛꯇꯪ ꯆꯠꯊꯣꯛꯎꯁꯤꯔꯣ
ꯌꯥꯏꯅꯦ ꯌꯥꯏꯅꯦ ꯑꯩꯈꯣꯏꯅ ꯇꯥꯛꯄ ꯍꯥꯏꯁꯦ ꯊꯣꯏꯗꯣꯛꯅ ꯇꯥꯅꯤꯡꯉꯥꯏꯗꯤ ꯂꯩꯇꯦꯗ ꯃꯣꯏꯒꯤ ꯍꯥꯏꯗꯤ ꯅꯨꯄꯥꯔꯣꯝꯗꯒꯤꯁꯨ ꯃꯣꯏ ꯑꯁꯣꯝꯗꯒꯤ ꯑꯗꯨꯝ ꯑꯔꯥꯡꯕꯝꯅ ꯑꯗꯨꯝ ꯁꯤꯒ ꯍꯣꯏ ꯃꯥꯏꯑꯅ ꯑꯗꯨꯝ ꯇꯧꯔꯛ ꯇꯧ ꯂꯩꯔꯄꯣꯠꯅꯦ ꯑꯩꯈꯣꯏ ꯁꯣꯝꯗꯩꯁꯨ ꯑꯔꯥꯡꯕꯝ ꯑꯃ ꯀꯣꯛ ꯍꯥꯏꯔꯂꯣꯢꯔꯦ ꯑꯗꯨꯝ ꯑꯔꯥꯡꯕꯝꯅ ꯁꯤ ꯁꯤ ꯇꯧꯗꯧꯅꯤ ꯁꯤ ꯇꯧꯔꯣꯏꯗꯧꯅꯤ ꯑꯗꯨ ꯍꯥꯏꯖꯔꯅꯤ ꯍꯥꯏꯗꯤ ꯍꯣꯏ ꯑꯩꯈꯣꯏꯅ ꯑꯍꯟꯅꯤꯅ ꯉꯍꯥꯛ ꯁꯨꯝ ꯐꯝꯗꯅ ꯈꯣꯠꯇꯅ ꯇꯧꯕꯕꯨꯗꯤ ꯌꯥꯢ ꯍꯥꯏꯕꯨ
ꯍꯣꯏ ꯑꯗꯨꯗ ꯍꯥꯏꯅ ꯃꯣꯏ ꯍꯧꯖꯤꯛꯀꯥꯟꯒꯤ ꯅꯍꯥꯁꯤꯒꯤ ꯆꯥꯎꯈꯠꯂꯛꯄꯒꯤ ꯆꯠꯅ ꯄꯊꯥꯞꯇꯣ ꯑꯗꯨꯗꯣ ꯑꯗꯨꯗꯤ ꯄꯥꯝꯗꯦ ꯊꯥꯏꯅꯒꯤ ꯑꯍꯟ ꯊꯥꯏꯅ ꯋꯥꯏ ꯑꯍꯟꯁꯤꯡꯗ ꯇꯧꯅꯔꯝꯕ ꯍꯥꯏꯗꯤ ꯆꯠꯅ ꯄꯊꯥꯞꯁꯤꯡꯗꯣ ꯑꯗꯨ ꯑꯗꯨ ꯑꯣꯏꯅ ꯑꯗꯨꯃꯥꯏꯅ ꯇꯧꯔꯒ ꯑꯣꯏꯅ ꯇꯧꯅꯤꯡꯉꯤꯁꯤꯅꯤ ꯁꯤꯅꯤ ꯃꯣꯏꯅ ꯍꯥꯏꯔꯤꯁꯦ
ꯐꯩ ꯃꯣꯏ ꯒꯤꯗꯨꯁꯨ ꯌꯥꯏ
ꯑꯗꯣ ꯀꯩꯅꯣ ꯇꯧꯕ ꯎꯝ ꯍꯧꯖꯤꯛ ꯃꯇꯝꯗꯤ ꯀꯨꯟꯗꯣꯁꯨ ꯏꯁꯥꯠ ꯁꯠꯅꯗꯦꯗꯅ ꯑꯥ
ꯎꯝ ꯍꯣꯏ ꯀꯨꯟꯗꯣ ꯁꯥꯠ ꯐꯠꯇꯕ ꯑꯗꯣ ꯀꯩꯗꯧꯔꯕ ꯍꯥꯏꯔꯣꯅꯦ
ꯑꯣ ꯁꯥꯟꯅꯗꯕ ꯑꯗꯨꯝ ꯃꯇꯝ ꯑꯣꯏꯕꯅꯤꯅ ꯂꯩ ꯆꯦꯗꯣ ꯑꯗꯨꯅ ꯇꯧꯁꯦꯅ ꯍꯥꯏꯔꯤꯕ ꯑꯗꯨꯗ ꯑ ꯈꯔ ꯑꯃꯅ ꯍꯥꯏꯌꯦꯅ ꯑꯗꯨꯝ ꯑꯃ ꯑꯅꯤ ꯁꯛ ꯄ ꯖꯒꯥ ꯂꯩꯕꯅꯤ ꯍꯌꯦꯡ ꯃꯐꯐꯝ ꯃꯇꯝ ꯂꯩꯔꯤꯕꯅꯤꯅ ꯇꯧꯕꯅꯦꯅ ꯇꯧꯔꯗꯤ ꯀꯨꯟꯗꯣꯗꯨꯇꯡ ꯇꯧ ꯇꯕꯤꯁꯤ ꯈꯣꯠꯄꯤꯁꯤ ꯑꯗꯨꯅ ꯃꯐꯝꯗꯣ ꯀꯔꯥꯏ ꯀꯔꯥꯏꯗ ꯇꯧꯕ ꯈꯣꯠꯄꯅ ꯇꯥꯊꯣꯛ ꯇꯥꯁꯤꯟ ꯈꯔꯁꯨ ꯇꯧꯅꯔꯝꯃꯦ
ꯑ
ꯐꯪꯗ꯭ꯔꯒꯕꯨꯗꯤ ꯍꯧꯖꯤꯛꯀꯤꯗꯨꯅ ꯇꯧꯗꯣꯏꯕ ꯑꯗꯣ ꯂꯨꯍꯣꯡꯕꯒꯤ ꯆꯠꯅꯕꯤꯗ ꯂꯨꯍꯣꯡ ꯍꯣꯡꯕ ꯍꯣꯡꯉꯁꯨ ꯀꯩꯅꯕꯨ ꯀꯠꯂꯁꯨ ꯂꯩꯪ ꯍꯨꯛꯄꯗꯤ ꯑꯗꯨꯝ ꯀꯨꯟꯗꯣꯟꯅ ꯍꯨ ꯃꯩꯗꯅ ꯑꯗꯨꯗꯨꯅ ꯇꯧꯕ ꯄꯥꯝꯕ ꯖꯥꯠꯅꯤ ꯎꯝ
ꯑꯁ ꯑꯩꯈꯣꯏ ꯁꯤ ꯊꯪꯅꯕꯁꯤꯗꯅꯦ ꯑꯩꯈꯣꯏ ꯊꯪꯅꯕ ꯁꯤꯗ ꯅꯨ ꯄꯤ ꯑꯃ ꯂꯩꯏꯌꯦꯕ ꯑꯩꯈꯣꯏꯒꯤꯗꯤ ꯀꯩ ꯍꯥꯏ ꯇꯔꯦ ꯏꯃꯥꯆꯧꯕꯤ ꯍꯥꯏꯇꯥꯔꯦꯅꯦ ꯑꯩꯈꯣꯏꯒꯤ ꯒꯤ ꯑꯗꯨꯗꯣ ꯍꯥ ꯃꯥꯒꯤ ꯃꯌꯥꯅꯨꯄꯥ ꯃꯔꯝ ꯃꯣꯛꯄ ꯑꯃ ꯂꯩꯌꯦ
ꯎꯝ
ꯃꯣꯏꯒꯤ ꯑ ꯍꯟꯗꯛꯁꯦ ꯑꯩꯈꯣꯏꯒꯤ ꯌꯨꯝ ꯁꯥꯕ ꯌꯨꯝ ꯈꯔ ꯂꯣꯏꯁꯟ ꯕ ꯈꯣꯠꯄ ꯍꯥꯏꯅ ꯇꯧꯕ ꯍꯥꯏꯇꯥꯔꯦ ꯃꯌꯥ ꯅꯨꯄꯥ ꯊꯕꯛ ꯐꯕꯗꯣ ꯀꯧꯔꯒ ꯍꯦꯛ ꯇꯧꯍꯟꯕ
ꯑ ꯑꯣ ꯑꯣ
ꯑꯗꯗꯤꯅꯦ ꯑꯁ ꯌꯥꯗ꯭ꯔꯦ ꯇꯧꯔꯤꯁꯦ ꯃꯌꯥ ꯅꯨꯄꯥꯗꯨꯅꯅꯦ ꯊꯕꯛ ꯐꯝꯃꯟꯗꯅꯅꯦ ꯑꯩꯈꯣꯏꯒꯁꯦ ꯇꯨꯝꯕꯝ ꯂꯥꯛꯐꯝ ꯃꯐꯝ ꯈꯪꯗ꯭ꯔꯕꯅꯤ ꯉꯥꯏꯍꯥꯛꯇ ꯉꯥꯛꯇ ꯂꯩ ꯌꯥꯔꯣꯏ ꯉꯦꯉꯥ ꯒꯦꯒꯥ ꯇꯣꯛ ꯇꯥꯛ ꯑꯁꯤꯅꯕꯨꯅꯦ ꯂꯣꯏꯔꯦ ꯍꯧꯖꯤꯛ ꯅꯪ ꯃꯈꯣꯟ ꯇꯥꯗ꯭ꯔꯣ
ꯑ ꯍꯣꯏ ꯍꯥꯥꯏꯄꯦ ꯍꯥꯄꯦ ꯇꯥꯏꯌꯦ
ꯑꯁ ꯅꯪꯗꯤ ꯍꯥꯏꯕꯦꯠ ꯇꯪꯅꯤꯗ ꯇꯥꯔꯤꯁꯤ ꯁꯣꯝꯗꯗꯤꯅꯦ ꯌꯥꯗ ꯅꯥ ꯀꯣꯡꯒꯁꯤ ꯕꯤꯡꯀꯨꯟ ꯍꯧꯔꯕꯅꯦ
ꯍꯣꯏꯅꯦ ꯐꯔꯦꯅꯦ ꯑ ꯑꯗꯣ ꯍꯣꯔꯦꯟꯁꯦ ꯍꯥꯏꯐꯦꯠꯇꯪ ꯆꯠꯊꯣꯛꯎꯁꯤꯔꯣ
ꯍꯣꯏꯅꯦ ꯆꯥꯊꯣꯛꯎꯁꯤꯅꯦ ꯅꯪꯅ ꯍꯦꯛ ꯊꯣꯛꯂꯛꯑꯣ ꯍꯥꯏꯗꯤ ꯎꯝ ꯃꯣꯏꯗ ꯆꯠꯇ꯭ꯔꯤꯉꯩꯗꯨꯗ ꯆꯥ ꯒꯤꯂꯥꯁ ꯑꯃꯗꯨ ꯍꯦꯛ ꯊꯛꯇꯣꯛꯁꯤ
ꯎꯝ ꯑꯗꯣ ꯃꯣꯏꯒꯤꯁꯦ ꯀꯩꯅ ꯀꯠꯀꯗꯕ ꯑꯣꯏꯕꯅꯤꯅ ꯂꯨꯍꯣꯡꯕꯒꯤ ꯄꯣꯠꯂꯣꯏ ꯀꯔꯤ ꯀꯔꯥꯗꯤ ꯑꯝꯇ ꯋꯤꯏꯅꯔꯔꯣꯏ ꯅꯠꯇ꯭ꯔꯥ
ꯋꯥꯏꯔꯔꯣꯏꯗ ꯃꯌꯦꯛ ꯅꯥꯏꯕꯤ ꯁꯦꯠꯂꯒ ꯐꯤ ꯔꯥꯅꯤ ꯐꯤ ꯏꯜꯂꯒ
ꯑꯥ ꯑꯗꯨꯃꯥꯏꯅ ꯇꯧꯅꯕꯅꯦꯕ ꯀꯣ
ꯎꯝ
ꯑꯗꯣ ꯀꯩꯅꯣ ꯇꯧꯕ ꯑꯥ ꯀꯩꯅ ꯀꯠꯄꯁꯦ ꯑꯗꯨꯝ ꯆꯥꯛꯀꯧꯅꯕ ꯅꯠꯇ꯭ꯔꯣ ꯑꯩꯁꯦ ꯕꯔꯝ ꯆꯠꯂꯤꯅꯦ
ꯑꯁ ꯆꯥꯛꯀꯧꯔꯁꯨ ꯌꯥꯏꯗ ꯃꯤ ꯃꯤꯒꯤ ꯑꯄꯥꯝꯕꯅꯤꯗ ꯀꯩꯅꯥ ꯀꯠꯄ ꯍꯥꯏꯁꯤꯗꯤ ꯂꯨꯍꯣꯡ ꯈꯣꯡꯗꯣꯡꯕꯗꯅ ꯆꯥꯛꯀꯧꯕ ꯈꯣꯠꯄꯒꯗꯨꯗꯤ ꯑꯗꯨꯝ ꯑꯩꯗꯤ ꯃꯉꯥꯅꯤꯗ ꯀꯧꯕ ꯍꯨꯝꯅꯤꯗ ꯀꯧꯕ ꯑꯗꯨꯃꯥꯏꯅ ꯀꯧꯅꯕꯗꯨꯝꯗꯤ ꯈꯪꯉꯤ ꯀꯩꯅꯥ ꯀꯠꯄꯁꯤꯒꯤꯗꯤ ꯑꯩꯗꯤ ꯑꯃꯨꯛ ꯐꯥꯎꯗꯤ ꯇꯥꯗꯤ ꯇꯥꯗꯦꯕꯣ ꯃꯔꯝꯗꯤ ꯀꯩꯅꯥ ꯀꯠꯄꯁꯦ ꯄꯥꯛꯅ ꯎꯗꯦ ꯍꯥꯏꯕ
ꯑꯗꯣ ꯈꯔ ꯇꯧꯅꯕꯁꯨ ꯂꯩꯕꯒꯨꯝ ꯑꯩꯅ ꯍꯥꯏꯐꯦꯠ ꯎꯏꯕꯀꯣ ꯃꯣꯏ ꯍꯣꯏ ꯍꯣꯏ ꯍꯥꯏꯗꯤ ꯃꯄꯥꯝ ꯆꯪꯕ ꯌꯥꯅꯕ ꯈꯣꯠꯅꯕꯅ
ꯇꯧꯅꯔꯝꯒꯅꯤ
ꯆꯠꯊꯣꯛ ꯆꯠꯁꯤꯟ ꯑꯗꯒꯤ ꯆꯪꯊꯣꯛ ꯆꯪꯁꯤꯟ ꯑꯗꯨ ꯌꯥꯅꯕꯅ ꯆꯥꯛ ꯄꯨꯟꯅ ꯆꯥꯃꯤꯟꯅꯕꯒꯤ ꯃꯣꯏ ꯍꯦꯛ ꯄꯨꯜꯂꯒ ꯇꯧꯕ ꯍꯦꯛ ꯊꯦꯡꯅꯩꯌꯦ ꯑꯩꯅ
ꯎꯝ
ꯑꯗꯨꯒ ꯊꯥ ꯐꯥꯔꯀꯥꯟꯗ ꯅꯨꯄꯤ ꯃꯌꯨꯝꯅ ꯑꯃꯨꯛ ꯅꯨꯄꯥ ꯃꯌꯨꯝ ꯆꯠꯄ ꯅꯨꯄꯥ ꯃꯌꯨꯝꯅ ꯑꯃꯨꯛ ꯅꯨꯄꯤ ꯃꯌꯨꯝꯗ ꯂꯥꯛ ꯄ ꯑꯁꯨꯃꯥꯏꯅ ꯈꯨꯂꯪ ꯇꯧꯅꯕꯁꯦ ꯁꯤ ꯊꯥꯏꯅꯗꯒꯤ ꯑꯗꯨꯝ ꯆꯠꯅꯔꯛ ꯂꯩꯔꯛꯑꯦꯗꯅ
ꯍꯣꯏ ꯑꯗꯨꯕꯨ ꯗꯤ ꯈꯪꯉꯦꯕ ꯂꯨꯍꯣꯡꯕ ꯃꯇꯝꯗ ꯇꯧꯅꯕꯗꯨꯕꯨ ꯗꯤ ꯑꯗꯨꯒ ꯑꯩꯈꯣꯏꯒꯤ ꯀꯩꯅꯥ ꯀꯠꯄꯒꯤꯗꯨ ꯃꯇꯥꯡꯗꯨꯗꯗꯤ ꯑꯗꯨꯨꯁꯨ ꯇꯧꯅꯕ꯭ꯔꯗꯤ ꯈꯪꯗꯕ ꯑꯩꯗꯤ
ꯀꯩꯅꯥ ꯀꯠꯄꯗꯗꯤ ꯁꯝꯃꯦꯍꯦ ꯄꯨꯡꯁꯝ ꯁꯝꯃꯕꯅꯦ ꯑꯩꯈꯣꯏ ꯂꯨꯍꯣꯡꯕ ꯍꯥꯏꯁꯤꯗꯤ ꯑꯗꯨꯗꯤ ꯌꯦꯡꯉꯣ ꯂꯨꯍꯣꯡꯕꯖꯦ ꯍꯩꯖꯤꯡ ꯄꯣꯠ ꯄꯨꯔꯛꯀꯅꯤ
ꯎꯝ ꯃꯣꯏꯒꯤ ꯀꯩꯅꯣꯁꯨ ꯇꯧꯗꯣꯏꯅꯦ ꯑꯥ ꯅꯨꯄꯤꯒꯤ ꯄꯣꯠꯆꯩ ꯂꯩꯕ ꯈꯣꯠꯄ ꯏꯁ ꯄꯩꯁꯥꯒꯁꯦ ꯂꯤꯁꯤꯡ ꯂꯤꯁꯤꯡ ꯌꯥꯡꯈꯩꯅ ꯀꯣꯟꯅꯕ ꯅꯠ ꯇꯍꯦ ꯍꯧꯖꯤꯛ ꯍꯧꯖꯤꯛ ꯃꯇꯝꯗꯗꯤ ꯎꯝ
ꯑꯗꯨꯅꯦ ꯑꯗꯨꯅꯦ ꯑꯗꯒꯤ ꯍꯧꯖꯤꯛ ꯃꯇꯝ ꯐꯤꯖꯟ ꯈꯪꯕ ꯍꯥꯏꯔ ꯍꯧꯖꯤꯛꯇꯤ ꯑꯗꯨꯝ ꯄꯩꯁꯥꯁꯤ ꯌꯥꯝ ꯇꯥꯡꯅꯔꯦꯕ ꯑꯗꯩ ꯀꯥꯔꯄꯦꯠ ꯊꯥꯕ ꯑꯗꯒꯤ ꯆꯥꯅꯕ ꯊꯛꯅꯕ ꯄ꯭ꯂꯥꯎ ꯅꯨꯄꯥ ꯃꯌꯨꯝꯗ ꯁꯤꯟꯕ ꯅꯨꯄꯤ ꯃꯌꯨꯝꯒꯤ ꯃꯤꯅ ꯅꯨꯄꯤꯗꯣ ꯍꯥꯏꯗꯤ ꯅꯨꯄꯥ ꯃꯌꯨꯝꯗ ꯊꯤꯟꯕ ꯂꯥꯛꯄ ꯀꯥꯟꯗ ꯀꯩꯅꯣꯝꯃ ꯆꯥꯃꯤꯟꯅꯕ ꯊꯛꯃꯤꯟꯅꯕ ꯁꯦꯝꯕ ꯁꯥꯕ ꯑꯁ ꯌꯥꯝ ꯆꯪꯉꯦꯀꯣ ꯑꯗꯒꯤ ꯑꯁ ꯂꯐꯣꯏ ꯆꯪ ꯑꯗꯨꯛ ꯂꯩꯕ ꯃꯥꯒꯤ ꯂꯥꯏꯒꯤ ꯇꯤꯟꯒꯤ ꯀꯔꯤꯒꯤ ꯈꯥꯏꯗꯣꯛꯄꯒꯤ ꯆꯠꯅꯕꯤꯅꯦꯅ ꯌꯥꯎꯗ ꯌꯥꯔꯤ ꯅꯦ ꯌꯥꯎꯗ ꯌꯥꯗꯕ꯭ꯔ ꯉꯥꯛꯇꯅꯦꯕ ꯑꯗꯨꯁꯨ ꯅꯠꯇ꯭ꯔꯥ
ꯃꯅꯦ
ꯍꯥꯟꯅꯗꯒꯤ ꯇꯧꯅꯔꯕꯅꯤ ꯑꯗꯨ ꯑꯃꯠꯇ ꯀꯛꯊꯕ ꯌꯥꯕ ꯅꯠꯇꯦꯕ ꯑꯗꯣ ꯍꯧꯖꯤꯛꯀꯤ ꯀꯩꯅꯥꯀꯠꯄ ꯍꯥꯏꯁꯤꯗꯗꯤ ꯑꯗꯨꯒꯨꯝꯕꯗꯣ ꯑꯃꯠꯇ ꯌꯥꯎꯔꯣꯏꯕ ꯏꯁꯝ ꯁꯝꯅ ꯅꯨꯄꯥ ꯃꯌꯨꯝꯗꯒꯤ ꯆꯥꯅꯕ ꯈꯔ ꯑꯗꯨꯝ ꯄꯣꯔꯛꯅꯤ ꯂꯩꯔꯝꯃꯤꯕ ꯃꯤ ꯈꯔꯗ ꯑꯗꯨꯝ ꯌꯦꯟꯊꯣꯛꯑꯒ ꯆꯥꯃꯤꯟꯅꯕ ꯁꯤ ꯃꯉꯥꯏ ꯅꯠꯇ꯭ꯔ
ꯂꯥꯏꯒꯤ ꯈꯔꯁꯨ ꯇꯧꯕꯅꯦꯍꯦ ꯂꯨꯍꯣꯡꯕꯗ ꯆꯪꯉꯤ ꯑꯗꯨꯃꯥꯏꯅ ꯆꯪꯗ꯭ꯔꯁꯨ ꯈꯔꯗꯤ ꯑꯗꯨꯝ ꯇꯧꯕꯅꯦꯕ
ꯈꯦꯠꯅꯕꯁꯦ ꯂꯨꯍꯣꯡꯕꯒ ꯀꯩꯅꯥ ꯀꯠꯄꯒꯤ ꯑꯅꯤꯒꯤ ꯈꯦꯠꯅꯕꯁꯦ ꯀꯣ ꯈꯦꯠꯅꯕꯁꯦ ꯌꯥꯝ ꯂꯩꯗꯤ ꯂꯩꯕ ꯖꯥꯠꯅꯤꯍꯦ
ꯍꯣꯏ ꯍꯣꯏ
ꯈꯪꯗꯕ ꯀꯌꯥ ꯑꯃꯁꯨ ꯂꯩꯔꯤꯅꯦꯕ ꯅꯠꯇ꯭ꯔꯥ ꯑꯃ ꯑꯃ ꯀꯔꯤ ꯀꯔꯤ ꯁꯣꯏꯗ ꯅꯕꯅ ꯇꯧꯕꯗ
ꯎꯝ ꯑꯗꯣ ꯑ ꯀꯩꯅꯣ ꯇꯧꯕ ꯀꯩꯅꯥ ꯀꯠꯄ ꯍꯥꯏꯁꯦ ꯑꯗꯨꯃꯥꯏꯅ ꯁꯥꯎꯕꯗꯒꯤ ꯇꯧꯕꯁꯨ ꯂꯩ ꯑꯗꯨ ꯑꯩꯈꯣꯏꯒꯤ ꯄꯩꯁꯥ ꯌꯥꯝ ꯂꯩ ꯌꯥꯝ ꯋꯥꯕ ꯏꯃꯨꯡ ꯁꯤꯡꯅꯁꯨ ꯍꯦꯛ ꯍꯦꯛ ꯇꯧꯅꯩ ꯅꯠꯇ꯭ꯔꯥ
ꯎꯝ
ꯑꯗꯨ ꯀꯩꯁꯨꯝꯗꯤ ꯀꯥꯏꯕ ꯄꯣꯠ ꯅꯠꯇꯦꯗ ꯃꯤ ꯃꯁꯥ ꯃꯁꯥꯅ ꯌꯥꯅꯗꯅ ꯅꯨꯡꯁꯤꯅꯗꯅ ꯆꯦꯟ ꯆꯣꯡ ꯇꯧꯔꯤꯕꯅꯤꯅ
ꯑꯗꯨꯗ ꯍꯦꯛ ꯃꯄꯥꯅ ꯈꯔ ꯂꯨꯅ ꯇꯧꯖꯕ ꯑꯣꯏꯕꯖꯥꯠꯅꯤ ꯑꯗ
ꯍꯣꯏꯅꯦ ꯇꯧꯔꯝꯒꯅꯤꯅꯦ ꯑꯇꯣꯝꯕꯤꯒ ꯑꯣꯏꯕꯅꯤꯅ
ꯑꯗꯨꯗ ꯁꯥꯎ ꯃꯥꯁꯤ ꯁꯥꯎꯔꯤꯕꯖꯥꯠꯅꯤ
ꯃꯥꯁꯨ ꯈꯇ ꯈꯟꯗꯒꯦ ꯍꯥꯏꯗꯦ ꯃꯄꯥ ꯑꯣꯏꯅ ꯄꯥꯝꯃꯤꯕ ꯃꯄꯥ ꯑꯣꯏꯅ ꯈꯜꯂꯤꯕꯗꯣ ꯑꯉꯥꯡꯁꯨ ꯑꯣꯏꯕꯨꯗꯤ ꯑꯣꯏꯔꯤꯕꯅꯤ
ꯑꯗꯨꯅꯦ ꯑꯗꯨꯅꯦ ꯑꯥ ꯇꯧꯗ ꯌꯥꯗꯕ ꯈꯔ ꯇꯧꯔꯒ ꯑꯎꯟꯄꯣꯠ ꯀꯔꯤ ꯀꯔꯥꯗꯣ ꯍꯥꯞꯇꯕ ꯌꯥꯗꯕ ꯑꯃꯅꯤ ꯈꯛꯇꯪ ꯍꯥꯞꯄꯒ ꯇꯧꯔꯒ ꯂꯣꯢꯁꯤꯜꯂꯅꯤꯅ ꯋꯥꯔꯦꯞꯇꯣ ꯂꯧꯔꯦ ꯃꯥꯅ
ꯎꯝ ꯅꯨꯡ ꯅꯨꯡꯉꯥꯏꯇꯦꯅꯦ
ꯑꯗꯨꯅꯦ ꯈꯪꯗꯦ ꯇꯁꯦ ꯍꯧꯖꯤꯛꯀꯥꯟ ꯂꯨꯍꯣꯡꯕꯁꯦ ꯁꯦꯜꯁꯨ ꯌꯥꯝ ꯆꯪꯅꯔꯦ ꯑꯩꯒꯤꯁꯨ ꯏꯁꯥ ꯏꯁꯨ ꯍꯧꯔꯛ ꯑꯩꯁꯤꯡꯁꯦ ꯂꯨꯍꯣꯡ ꯂꯣꯏꯅ ꯍꯣꯡꯒꯗꯣꯔꯤꯅꯤ ꯅꯠꯇ꯭ꯔꯥ ꯇꯥꯎꯁꯨ ꯍꯧꯔꯛꯏꯅꯦꯕ ꯏꯆꯥ ꯏꯁꯨ ꯑ ꯃꯌꯥꯝꯇ ꯃꯣꯏꯁꯨ ꯂꯣꯏꯅ ꯃꯊꯪ ꯃꯊꯪ ꯍꯣꯡꯒꯗꯣꯏꯔꯤꯅꯦꯕ ꯃꯇꯝꯒꯤ ꯑꯑꯣꯟꯕꯁꯤꯅ ꯄꯨꯔꯛꯄꯅ ꯁꯦꯜꯁꯨ ꯑꯗꯨꯝ ꯇꯥꯡꯈꯠꯂꯛꯀꯗꯣꯏꯅꯤ
ꯑꯗꯣ ꯆꯅꯕꯤ ꯅꯦ ꯍꯥꯏꯅ ꯑꯩꯈꯣꯏꯅ ꯍꯦꯛꯇ ꯃꯌꯥꯝꯅ ꯇꯧꯅꯔꯦꯅ ꯍꯦꯛ ꯍꯦꯛꯇ ꯌꯥꯎꯁꯟꯕꯁꯤꯁꯨ ꯆꯨꯝꯗꯦꯗ ꯑꯩꯈꯣꯏꯅꯁꯨ ꯈꯔ ꯑꯍꯜ ꯂꯃꯟꯗꯣ ꯑꯣꯏꯔꯒ ꯅꯤꯅ ꯈꯔ ꯑꯉꯥꯡꯁꯤꯡ ꯅ ꯌꯥꯅꯤꯅ ꯄꯪꯇꯧ ꯇꯧꯔꯤꯁꯦ ꯈꯔ ꯆꯨꯝꯊꯣꯛ
ꯃꯥꯅꯦ ꯃꯥꯅꯦ ꯍꯣꯏ ꯑꯗꯨ ꯌꯥꯝ ꯆꯨꯝꯃꯕ ꯋꯥꯐꯝꯅꯦ ꯑꯗꯣ ꯑꯁ ꯈꯪꯗꯦꯅꯦ ꯊꯥꯏꯅꯅ ꯌꯥꯝ ꯍꯦꯜꯂꯦꯅꯦ ꯍꯧꯖꯤꯛꯇꯒꯤꯗꯤ ꯍꯧꯖꯤꯛꯇꯤ ꯄꯨꯡ ꯑꯣꯜ ꯑꯣꯂꯛꯑꯦ ꯊꯥꯏꯅ ꯇꯧꯅꯔꯛ ꯍꯥꯞꯆꯤꯟꯕꯁꯨ ꯌꯥꯎꯏ ꯀꯛꯊꯕꯁꯨ ꯌꯥꯎꯏ ꯇꯧꯔꯤꯁꯦ ꯁꯤꯅ
ꯅꯦ ꯑꯉꯥꯡꯅ ꯃꯥꯏꯕ ꯁꯥꯕ ꯑꯣꯏꯅ ꯇꯧꯔꯦ ꯇꯧꯔꯤꯁꯦ
ꯎꯝ
ꯄꯥꯎꯔꯧ ꯑꯃꯗꯤ ꯂꯩꯕꯅꯤ ꯀꯣ